ꯇꯥꯔꯕ꯭ꯔꯣ
ꯇꯥꯔꯦ ꯇꯥꯔꯦ
ꯎꯝ ꯎꯝ ꯅꯪꯅ ꯊꯧꯕ ꯅꯪꯅ ꯊꯧꯕ ꯍꯩꯇ ꯕꯤꯗ ꯎꯇꯤ ꯊꯣꯡꯕꯗ ꯇꯥꯏꯅꯔꯤꯔꯁꯤꯅꯤ ꯑꯩ ꯈꯟꯂꯨꯔꯦ
ꯅꯠꯇꯦꯍꯦ ꯍꯩꯍꯦ ꯅꯣꯡꯃ ꯂꯥꯛꯑꯣ ꯏꯕꯦꯝꯃ ꯍꯦꯂꯤꯀꯣꯞꯇꯔ ꯊꯧꯔ ꯒꯅꯦ ꯑꯩꯈꯣꯏꯒꯤ ꯈꯨꯟꯁꯦ ꯊꯨꯡꯅꯕ ꯀꯣꯏꯄꯨ ꯄꯨꯕꯤꯒꯦ
ꯑꯣ ꯐꯔꯦꯅꯦ ꯂꯥꯛꯅꯕ ꯇꯧꯔꯒꯦ ꯑꯗꯨꯗꯩ
ꯎꯝ ꯃꯣꯏ ꯋꯥꯇꯔ ꯄꯥꯔꯛ ꯀꯗꯨ ꯆꯠꯅꯤꯡꯗ꯭ꯔꯣ
ꯆꯠꯅꯤꯡꯉꯦ ꯀꯂꯦꯟ ꯃꯇꯝꯁꯤ ꯆꯠꯅꯤꯡꯗꯦꯗ ꯀꯥꯟ ꯆꯠꯅꯤꯡꯗꯣꯏꯅꯣ
ꯑꯝꯇꯪꯗꯤ ꯆꯠ ꯌꯥꯏꯉꯣ ꯑꯝꯛꯇꯪ ꯆꯠꯁꯤꯗꯅ ꯄꯩꯁꯥ ꯇꯨꯡꯁꯤꯟꯅꯔꯒ ꯈꯔ
ꯌꯥꯏ
ꯏꯅꯛ ꯅꯛꯄꯗ ꯁꯤꯗ ꯑꯔꯥꯞꯄꯗ ꯆꯠ ꯉꯝꯗ꯭ꯔꯁꯨ ꯏꯅꯛ ꯅꯛꯄꯗ ꯑꯩꯈꯣꯏꯒꯤ ꯁꯤꯒꯤ ꯀꯩꯅꯣꯒꯤ ꯂꯩ ꯍꯥꯏꯕꯗꯣ ꯍꯤꯌꯥꯡꯊꯥꯡꯗ ꯍꯤꯌꯥꯡꯊꯥꯡꯗ ꯆꯠꯄ ꯌꯥꯏ
ꯌꯥꯏꯌꯦ
ꯐꯣꯟ ꯋꯥꯔꯤ ꯁꯥꯟꯅꯍꯧꯗꯗꯤ ꯌꯥꯔꯔꯣꯏꯍꯦ ꯍꯌꯦꯡ ꯐꯣꯟ ꯄꯩꯁꯥ ꯂꯣꯏꯔꯅꯤ ꯐꯣꯟ ꯄꯩꯁꯥ ꯍꯥꯞꯈꯤꯔꯣꯏ ꯄꯩꯁꯥ ꯂꯩꯇꯦ
ꯐꯣꯟ ꯄꯩꯁꯥꯗꯤ ꯂꯥꯏꯔꯤꯌꯦ ꯁꯤꯒꯤ ꯀꯩꯅꯣꯒꯤꯗꯣ ꯂꯣꯏꯕꯅ ꯍꯥꯡꯂꯅꯤ ꯍꯥꯏꯕ ꯑꯦꯛꯁꯄꯤꯌꯔ ꯑꯣꯏꯔ ꯅꯪ ꯑꯩꯅ ꯍꯥꯏꯕꯗꯨ ꯌꯦꯡꯕ꯭ꯔꯥ
ꯌꯦꯡꯉꯦ ꯌꯦꯉꯦ ꯂꯥꯛꯑ
ꯑꯥ
ꯑꯩꯅ ꯔꯣꯁꯤꯕꯤꯂꯥꯗꯁꯨ ꯍꯥꯏꯕꯅꯦ ꯃꯉꯣꯟꯗꯁꯨ ꯂꯥꯛꯑꯦꯌꯦ
ꯍꯥ
ꯑꯩꯅꯅꯦ ꯔꯣꯁꯤꯕꯂꯥꯗꯁꯨ ꯍꯥꯏ ꯕꯅꯦꯕ
ꯑ
ꯃꯉꯣꯟꯗꯁꯨ ꯂꯥꯛꯑꯦ ꯍꯥꯏꯌꯦꯕ ꯀꯩꯅꯣꯗꯣ ꯍꯥꯏꯗꯤ ꯅꯣꯇꯤꯁꯇꯣ
ꯑꯥ ꯑꯥ
ꯑꯗꯒꯤ ꯀꯩꯒꯤ ꯅꯣꯛꯅ ꯌꯨꯝꯗ ꯆꯠꯈ꯭ꯔꯀꯥꯟꯗ ꯋꯥꯔꯤ ꯁꯥꯟꯅꯕꯗꯩ ꯍꯦꯛꯇ ꯑꯩꯈꯣꯏ ꯃꯥ ꯗꯣ ꯉꯁꯤ ꯑꯩꯅ ꯇꯧꯔꯤꯗꯣ ꯈꯪꯕ꯭ꯔꯥ ꯃꯁꯤꯡ ꯃꯔꯤꯔꯛ ꯇꯧꯏ ꯈꯪꯕ꯭ꯔ ꯑꯩꯈꯣꯏ ꯃꯥ ꯐꯣꯟꯗꯣ ꯈꯔ ꯍꯦꯡ ꯑꯣꯏꯕꯩꯔꯥ ꯈꯟꯗꯦꯕꯀꯣ ꯑꯃꯨꯛ ꯈꯛꯇ ꯌꯥꯏ ꯑꯔꯣꯏꯕꯗ ꯑꯃꯨꯛꯇꯪꯈꯛ ꯌꯥꯏ ꯑꯗꯨꯗꯨꯒ ꯑꯗꯨꯝ ꯇꯣꯛꯑꯦ ꯀꯣꯜ ꯑꯩꯗꯤ ꯑꯩꯈꯣꯏ ꯃꯥꯗ ꯇꯧꯕꯗ ꯃꯥꯡꯏꯁꯦ ꯇꯔꯦꯠ ꯅꯤꯄꯥꯜꯂꯛꯁꯨꯔꯦ
ꯑꯩꯁꯨ ꯀꯣꯟ ꯑꯃ ꯔꯣꯁꯤꯕꯂꯥ ꯇꯧꯕꯗꯣ ꯃꯥꯡꯈ꯭ꯔꯕꯅꯦ
ꯑꯩꯅ ꯀꯩ ꯀꯩ ꯇꯧꯅꯗꯣꯏꯅꯣꯅ ꯑꯗꯨꯝ ꯇꯧꯕ ꯗꯩꯗꯤ ꯔꯣꯁꯤꯕꯥꯜꯁꯨ ꯃꯣꯏ ꯃꯆꯤ ꯍꯣꯏ ꯍꯥꯞꯄꯗꯣ ꯅꯨꯡꯉꯥꯏꯇꯦ ꯍꯥꯏꯕꯀꯣ ꯋꯥꯔꯤꯁꯥꯅꯕ ꯑꯗꯩꯗꯤ ꯃꯥꯅ ꯑꯉꯥꯡ ꯑꯅꯤ ꯃꯤ ꯑꯅꯤ ꯑꯃꯁꯨ ꯍꯥꯞꯄꯤꯌꯦ ꯑꯇꯣꯞꯄ
ꯑ
ꯗꯦꯌꯦ
ꯑ ꯑꯩꯉꯣꯟꯗꯁꯨ ꯉꯔꯥꯡ ꯍꯥꯏꯔꯝꯃꯦ ꯌꯥꯗꯦꯅ ꯀꯃꯥꯏꯅ ꯇꯧꯕꯅꯪ ꯍꯪꯉꯛꯑꯝꯕꯟ ꯅꯦꯠꯋꯥꯛ ꯅꯨꯡꯉꯥꯏꯇꯕꯩꯩꯔ ꯀꯩꯗꯧꯕꯩꯅꯣ ꯈꯪꯗꯦꯅꯦ
ꯎꯝ ꯈꯪꯗꯦ
ꯅꯣꯏ ꯑꯉꯥꯡꯗꯤ ꯂꯩꯇ꯭ꯔꯣ
ꯑꯦꯛꯖꯥꯝ ꯊꯥ ꯆꯠꯈꯤ
ꯀꯩꯅꯣ ꯍꯥꯏꯁꯦ ꯅꯣꯏ ꯅꯣꯏ ꯑꯉꯥꯡ ꯂꯥꯛꯔꯤꯛꯇꯝꯃꯕꯣ ꯍꯥꯏꯁꯦ
ꯏꯁꯇꯝꯃꯦ ꯍꯦ ꯏꯕꯦꯝꯃ ꯍꯩꯄ ꯁꯥꯕꯅ ꯂꯣꯏꯔꯦ ꯆꯍꯤ ꯑꯍꯨꯝ ꯁꯨꯔꯦ ꯀꯩꯅꯣ
ꯑꯣ ꯍꯟꯗꯛ ꯆꯍꯤ ꯗꯩ ꯇꯝꯍꯜꯂꯤꯔꯕ
ꯍꯣꯏ ꯍꯟꯗꯛ ꯆꯍꯤꯗꯩ ꯇꯝꯃꯦ ꯅꯪꯕꯨ ꯌꯣꯜꯂꯒꯒ ꯆꯥꯅꯤ ꯍꯥꯏ ꯅꯔ ꯑ ꯅꯔꯁꯔꯤ
ꯎꯝ ꯂꯥꯏꯔꯤꯛꯇꯤ ꯑꯗꯨꯝ ꯍꯩꯕ꯭ꯔ ꯀꯃꯥꯏꯅ ꯇꯧꯏ
ꯂꯣꯏꯔꯦ ꯂꯥꯏꯔꯤꯛꯄꯨꯗꯤ ꯌꯥꯏ ꯑꯗꯨꯝ
ꯎꯝ
ꯉꯥꯡꯕ ꯁꯛꯄꯗꯤ ꯂꯣꯏꯔꯦ
ꯑꯩꯗꯤ ꯁ꯭ꯀꯨꯜ ꯀꯥꯔꯕꯅꯤꯗꯣꯗꯅ
ꯑꯩ ꯌꯨꯝ ꯂꯥꯛꯏꯁꯤ ꯀꯩꯒꯤꯅꯣ
ꯀꯩ ꯀꯩ ꯂꯝꯗ ꯇꯝꯃꯤꯅꯣ ꯁ꯭ꯀꯨꯜꯁꯦ
ꯎꯝ ꯑꯩꯈꯣꯏꯒꯤ ꯑꯩꯈꯣꯏ ꯈꯨꯟꯗ ꯇꯥꯃꯤ ꯑꯩꯈꯣꯏ ꯈꯨꯟꯗ ꯁ꯭ꯀꯨꯜ ꯂꯩꯌꯦꯕ ꯃꯅꯨꯡ ꯃꯅꯨꯡ ꯆꯪꯁꯤꯜꯂꯒ ꯑꯗꯨꯏꯗꯤ ꯇꯝꯃꯦ
ꯎꯝ
ꯈꯤꯇꯪ ꯀꯩꯅꯣ ꯇꯧꯔꯛꯄꯒ ꯁꯦꯟꯖꯤꯕꯤꯌꯔꯗꯕꯨꯗꯤ
ꯎꯝ ꯑꯦꯛꯖꯥꯝꯗ ꯉꯟꯅ ꯍꯜꯂꯛꯑꯅꯤꯅꯦ
ꯑꯥ ꯉꯟꯅ ꯍꯜꯂꯛꯑꯅꯤ ꯑꯗꯨꯕꯨꯗꯤ
ꯅꯣꯏ ꯏꯃꯨꯡꯒꯤ ꯃꯤ ꯄꯨꯂꯞ ꯀꯩꯅꯣ ꯖꯣꯕ ꯀꯥꯔꯠ ꯁꯨꯕ ꯆꯠꯂꯤꯁꯦ
ꯅꯠꯇꯦ ꯑꯩꯈꯣꯏ ꯃꯥꯒ ꯑꯩꯈꯣꯏ ꯏꯅꯃꯒꯅꯦ ꯖꯣꯕ ꯀꯥꯔꯠ ꯁꯨꯕ ꯆꯠꯈ꯭ꯔꯦ ꯀꯩꯅꯣꯅ ꯑꯩꯈꯣꯏꯗꯥꯅ ꯃꯤꯒꯤ ꯁꯪꯒꯥꯕ ꯍꯥꯏꯕ꯭ꯔ ꯃꯣꯏꯒꯤ ꯑꯣꯛ ꯂꯣꯏꯕꯒꯤ ꯃꯄꯨꯗꯨꯒꯤ ꯁꯪꯒꯥꯕ ꯑꯗꯨꯏ ꯆꯠꯈ꯭ꯔꯦ ꯑꯗꯒꯤ ꯈꯣꯏꯕꯥꯒ ꯑꯩꯒ ꯌꯨꯝꯗ ꯂꯩ
ꯑꯣ ꯉꯁꯤꯁꯦ ꯅꯨꯃꯤꯠ ꯈꯔ ꯐꯕꯅꯦ ꯑꯗꯨꯅ ꯌꯥꯝ ꯂꯩꯅꯩ ꯊꯧꯗꯣꯛ ꯑꯩꯈꯣꯏꯁꯨ ꯑꯩꯈꯣꯏ ꯑꯩꯈꯣꯏ ꯄꯥꯕꯨꯡꯁꯨ ꯉꯁꯤ ꯀꯩꯅꯣ ꯂꯥꯛꯄꯗꯤ ꯂꯥꯛꯀꯅꯦꯕ ꯊꯕꯛ ꯃꯐꯝꯗꯩ
ꯎꯝ
ꯀꯩꯅꯣ ꯂꯨꯍꯣꯡꯕ ꯑꯅꯤ ꯂꯩꯑꯦꯌꯦ ꯑꯗꯨ ꯌꯥꯎꯕ ꯂꯥꯛꯀꯅꯤ ꯑꯗꯩ ꯑꯩꯈꯣꯏ ꯃꯥ ꯅ ꯉꯁꯤ ꯍꯧꯖꯤꯛ ꯁꯪꯒꯥ ꯆꯠꯇꯣꯏꯕ
ꯑꯣ ꯃꯤ ꯌꯨꯝ ꯌꯥꯝ ꯁꯥꯅꯔ ꯃꯥꯂꯦ ꯄꯥꯎ ꯁꯪꯒꯥꯕ ꯁꯪꯒꯥꯅꯔꯦ ꯍꯧꯖꯤꯛꯀꯥꯟ ꯁꯦꯜ ꯌꯥꯝ ꯄꯥꯏꯕꯩ ꯁꯦꯜ ꯌꯥꯝ ꯄꯥꯏꯅꯔꯖꯥꯠꯅꯤ
ꯄꯥꯏꯅꯔꯕꯖꯥꯠꯅꯤ
ꯅꯣꯏꯁꯨ ꯁꯥꯔꯦ ꯄꯥꯏꯔꯦ ꯅꯠꯇ꯭ꯔꯥ
ꯆꯂꯣꯗ ꯁꯤꯗꯤꯄꯥꯥꯕꯩ ꯁꯥꯕ ꯅꯠ ꯇꯦ
ꯀꯔꯤ ꯄꯥꯏꯃꯟꯗꯗꯅ ꯁꯥ
ꯅꯠꯇꯦꯍꯦ ꯂꯩꯇ ꯌꯥꯗ ꯂꯩꯇ ꯌꯥꯗꯕꯩ ꯁꯥꯕꯅꯤ ꯀꯩꯅꯣ ꯁꯤꯗꯤ
ꯍꯣꯏ ꯍꯣꯏ ꯑꯗꯨ ꯇꯥꯔꯦ
ꯇꯥꯗ꯭ꯔꯗꯤ ꯀꯩꯅꯣ ꯎꯝ ꯆꯦ ꯄꯤꯛꯇꯨ ꯂꯩꯗꯦꯏ ꯖꯥꯠꯂ ꯂꯩꯔꯣꯏꯗꯣꯏ ꯖꯥꯠꯂ
ꯅꯪ ꯆꯦ ꯄꯤꯛ ꯆꯠꯈꯤꯅꯤ ꯈꯟꯕꯗ ꯂꯥꯏꯃꯟ ꯑꯣꯏꯔꯦ ꯅꯠꯇ꯭ꯔꯥ
ꯑꯁ ꯑꯗꯨ ꯑꯗꯨꯇꯥꯏꯌꯦ ꯅꯪꯒꯤ ꯋꯥꯁꯦ ꯑꯩꯅ ꯑꯩꯅ ꯂꯩꯍꯟꯕ ꯇꯈ꯭ꯔꯦ ꯅꯠꯇ꯭ꯔꯥ ꯌꯥꯏꯌꯦ ꯂꯩꯔꯁꯨ ꯃꯥ ꯂꯩꯔꯁꯨ ꯀꯩꯁꯨꯕꯨꯗꯤ ꯀꯥꯏꯗꯦ ꯑꯗꯣ ꯃꯥꯒꯤ ꯍꯩꯅꯕꯤꯗꯣ ꯈꯤꯇꯪ ꯊꯥꯗꯣꯛꯑꯗꯤ ꯐꯩꯗꯅ
ꯍꯩꯅꯕꯤ ꯍꯩꯅꯕꯤ ꯍꯩꯅꯕꯤ ꯑꯣꯏꯔꯦ
ꯅꯣꯏ ꯇꯣꯝꯗꯤ ꯀꯔꯤꯗ ꯆꯠꯂꯤꯅꯣ ꯂꯥꯏꯟꯗ ꯆꯠꯂꯤꯔꯣ
ꯑ ꯂꯥꯏꯟ ꯆꯠꯂꯦ ꯃꯥꯗꯤ ꯃꯃꯥꯟꯅꯕꯤ ꯑꯃ ꯁꯥꯟꯇꯤꯄꯨꯔꯗꯒꯤ ꯁꯥꯟꯇꯤꯄꯨꯔꯗꯒꯤ ꯃꯃꯥꯟꯅꯕꯤ ꯂꯟ ꯆꯦꯟꯕꯤꯅ ꯑꯃ ꯂꯩꯌꯦ
ꯑꯥ
ꯑꯗꯨꯒ ꯆꯠꯂꯦ ꯑꯩꯈꯣꯏ ꯇꯣꯝꯁꯤꯅꯅꯦ ꯅꯣꯡꯃꯇꯅꯦ ꯃꯥꯅ ꯉꯥꯏꯔꯒ ꯆꯠꯂꯣꯏꯕ ꯃꯤꯅ ꯑꯗꯨꯝ ꯉꯥꯏꯅꯍꯟꯅꯦꯕ ꯅꯣꯏꯒ ꯆꯞ ꯃꯥꯟꯅꯩ
ꯌꯥꯏ ꯑꯗꯨꯁꯨ ꯑꯗꯨꯁꯨ ꯀꯂꯥ ꯀꯤ ꯀꯩꯅꯣ
ꯑꯁ ꯍꯣꯏ ꯑꯗꯨ ꯇꯥꯃꯤ ꯀꯂꯥ ꯑꯃ ꯑꯣꯏꯕꯖꯥꯠꯅꯤ
ꯃꯥꯅꯦ ꯃꯤꯅ ꯉꯥꯏꯍꯟꯕ ꯃꯤꯅ ꯉꯥꯏꯍꯟꯗꯦ ꯑꯩꯅ ꯃꯤ ꯉꯥꯕꯩ ꯃꯍꯨꯠꯇ ꯃꯤꯅ ꯑꯩ ꯉꯥꯏꯕ ꯀꯂꯥ ꯑꯃ ꯅꯠꯇ꯭ꯔꯣ
ꯌꯥꯏ ꯅꯣꯏ ꯇꯣꯝꯗꯨ ꯌꯥꯏ ꯑꯩꯅ ꯌꯥꯏ
ꯑꯥꯠ ꯑꯣꯐ ꯂꯦꯖꯤ ꯀꯥꯏ ꯍꯥꯏ ꯇꯥꯔꯦ ꯑꯗꯨꯗꯤ
ꯎꯝ ꯅꯣꯏꯆꯦꯒꯤ ꯆꯤꯛꯀꯟ ꯑꯆꯥꯥꯔ ꯊꯥꯈ꯭ꯔꯕꯣ ꯁꯦꯝꯃꯒ ꯅꯣꯏ ꯆꯦꯒꯤ ꯆꯤꯀꯟꯟꯅ ꯆꯥꯔ ꯊꯥꯈ꯭ꯔꯕ꯭ꯔꯣ ꯁꯦꯝꯃꯒ ꯔꯣꯁꯤꯕꯂꯥꯅ ꯉꯔꯥꯡ ꯍꯪ ꯍꯥꯏꯔꯛꯑꯝꯕꯅꯤ
ꯑꯣ ꯀꯩꯅꯣ ꯁꯦꯝꯗ꯭ꯔꯤꯌꯦ ꯄꯩꯁꯥ ꯂꯩꯇꯗꯅ ꯌꯦꯟ ꯂꯩꯗ꯭ꯔꯤꯌꯦ
ꯍꯥ ꯑꯋꯥꯕꯅꯤꯗ ꯀꯣ
ꯑꯁꯦꯡꯕꯩꯅꯤ ꯏꯕꯦꯝꯃ ꯐꯥꯒꯤ ꯅꯠꯇꯦ
ꯌꯥꯔꯦ ꯌꯥꯔꯦ
ꯑꯈꯣꯏ ꯄꯥꯕꯨꯡ ꯉꯥꯛꯑꯀꯥꯟꯗꯦ ꯑꯁꯦꯡ ꯑꯣꯏꯅꯦ ꯌꯦꯟ ꯂꯩꯗ꯭ꯔꯤ ꯃꯣꯔꯣꯛꯀꯤ ꯑꯆꯥꯔꯕꯨꯗꯤ ꯁꯦꯝꯕ ꯂꯣꯏꯔꯦ
ꯎꯝ
ꯃꯣꯔꯣꯛ ꯑꯥꯆꯔ ꯈꯨꯠ ꯁꯥ ꯑꯃ
ꯎꯃꯣꯔꯣꯛꯂꯣ
ꯑꯧ
ꯀꯩꯅꯣ ꯊꯨꯝ ꯀꯩꯀꯥ ꯍꯥꯞꯇ꯭ꯔꯕꯣ ꯊꯨꯝ ꯀꯩꯀ ꯐꯖꯅ ꯍꯥꯠꯇ꯭ꯔꯕ ꯌꯥꯝ ꯁꯥꯔꯕ
ꯊꯨꯨꯝꯁꯨ ꯍꯥꯄꯤ ꯊꯥꯎꯁꯨ ꯍꯥꯄꯤꯉꯥꯔꯤ ꯍꯥꯞꯄꯤ ꯆꯅꯝꯁꯨ ꯍꯥꯞꯄꯤ ꯄꯤ ꯇꯤꯜꯍꯧꯁꯨ ꯍꯥꯞꯄꯤ ꯀꯣꯛ ꯉꯥꯎꯕꯖꯥꯠꯅꯤ ꯑꯩ ꯑꯩꯈꯣꯏꯁꯨ ꯈꯔ ꯊꯝꯍꯧꯋꯦꯕ
ꯎꯨꯝ
ꯅꯣꯏ ꯂꯥꯛꯑꯀꯥꯟꯗ ꯅꯣꯏ ꯑꯩ ꯂꯥꯛꯄ ꯀꯥꯟꯗ ꯂꯩꯔꯗꯤ ꯑꯗꯨꯐꯥꯎꯗ ꯂꯩꯔꯗꯤ ꯑꯩ ꯈꯔ ꯄꯨꯔꯛꯀꯦ ꯌꯥꯟ ꯃꯍꯥꯎ ꯇꯪ
ꯍꯣꯏ-ꯍꯣꯏ ꯇꯪꯒꯦꯅꯤ ꯄꯨꯔꯛꯎꯨꯅꯦ
ꯁꯥꯕꯗꯣ ꯍꯤ ꯍꯤ ꯍꯤ
ꯎꯨꯝ ꯍꯦꯛꯇ ꯁꯥꯥꯟꯅ ꯇꯧ ꯍꯣꯏ ꯌꯥꯔꯦꯗ ꯈꯔ ꯆꯥꯛ ꯀꯩꯅꯣ ꯇꯧꯔꯀꯥꯟꯗ ꯑꯁꯥꯕꯩꯒ ꯆꯥꯅꯤꯡꯉꯦꯒ ꯃꯩ ꯆꯥꯖꯔꯅꯤ ꯎꯨ ꯇꯣꯛ
ꯀꯩ ꯑꯇꯩ ꯀꯩꯅꯣꯝꯃꯥ ꯇꯣꯃ ꯏꯕꯥꯟꯅꯤ ꯀꯣꯛ ꯉꯥꯎ ꯗꯅ ꯏꯕꯦꯝꯃꯥ ꯑꯗꯣ ꯑꯩꯈꯣꯏ ꯇꯣꯝꯗꯤ ꯃꯥꯗꯤ ꯑꯁ ꯑꯗꯨꯝ ꯍꯥꯎꯋꯤꯅ ꯅꯨꯡꯇꯤꯕꯨ ꯆꯥꯕꯨ ꯆꯥꯔꯤ ꯃꯥꯗꯤ ꯍꯩꯅꯕ ꯖꯥꯠꯅꯤ
ꯎꯨꯝ ꯄꯥꯝꯖꯕ ꯑꯣꯏꯅ ꯊꯣꯛꯑꯝꯃꯅꯤ ꯅꯣꯏ ꯃꯤꯗꯥꯗꯤ ꯕꯣꯔꯗꯤꯡ ꯂꯩꯒ꯭ꯔꯦꯅ ꯇꯔꯣ
ꯂꯩꯒꯤ
ꯅꯣꯏ ꯃꯃꯥꯡꯒꯤꯗꯨꯗ ꯃꯅꯤꯡꯒꯤꯗꯨꯗ
ꯑꯥ ꯑꯩꯈꯣꯏ ꯃꯅꯤꯡꯒꯤꯗꯨꯗ
ꯎꯨꯝ ꯎꯨꯝ ꯃꯥꯗꯤ ꯂꯥꯛꯀꯦ ꯍꯥꯏꯗ꯭ꯔꯣ
ꯂꯥꯛꯅꯤꯡꯉꯦ ꯌꯨꯝꯗ ꯍꯜꯂꯛꯑꯒ ꯐꯣꯟ ꯃꯦꯠꯅꯤꯡꯗꯅ ꯐꯣꯟꯗꯤ ꯀꯩꯗ ꯍꯪꯉꯨꯔꯅꯤ ꯐꯣꯟ ꯄꯥꯝꯕ ꯈꯨꯄꯥꯝꯗꯤ
ꯎꯨꯝ ꯀꯩꯅꯣꯗꯤ ꯅꯣꯏ ꯇꯣꯝ ꯃꯊꯪ ꯃꯊꯪ ꯊꯥꯅ ꯂꯩꯗꯣꯏꯕ
ꯑꯥ ꯑꯩꯈꯣꯏ ꯇꯣꯝ ꯃꯊꯪ ꯊꯥꯗꯒꯤ ꯂꯩꯅꯕꯅ ꯈꯟꯅꯔꯤ ꯃꯥꯅ ꯂꯩꯅꯤꯡꯗ꯭ꯔꯒꯅ ꯏꯕꯦꯝꯃ ꯍꯥ
ꯃꯊꯪ ꯊꯥꯗꯩ ꯂꯩꯒꯦ ꯍꯥꯏꯔꯛꯑꯅꯦꯕ
ꯑꯩꯁꯨ ꯈꯜꯂꯗꯤ ꯂꯩꯗꯧꯔꯤꯕꯅꯤ
ꯃꯣꯏꯒꯤ ꯀꯩꯅꯣ ꯑꯦꯝ ꯃꯨ ꯒꯤ ꯍꯣꯁ ꯇꯦꯜꯗꯣ ꯍꯣꯡꯉꯤ ꯄꯩꯁꯥ ꯌꯥꯝꯅ
ꯀꯌꯥ-ꯀꯌꯥ ꯄꯤ ꯍꯥꯏꯒꯦ
ꯂꯤꯁꯤꯡ ꯑꯝ ꯆꯥꯇ꯭ꯔꯨꯛ ꯈꯛꯇꯅꯦꯌꯦ
ꯃꯣꯏꯗꯣ ꯀꯃꯥꯏꯅ ꯇꯧꯖꯥꯠꯅꯣ
ꯇꯥꯡꯁꯨ ꯂꯣꯏ ꯅꯨꯡꯉꯥꯏ ꯍꯥꯏꯌꯦ ꯆꯥꯕ ꯊꯛꯄꯁꯨ ꯀꯩꯁꯨ ꯌꯥꯝ ꯍꯥꯎꯇꯕ ꯀꯩꯅꯣ ꯑꯣꯏꯗꯦ ꯍꯥꯏꯌꯦ
ꯀꯅꯥ ꯀꯅꯥꯅ ꯄꯤꯔꯛꯄ ꯄꯥꯎꯅꯣ ꯀꯗꯥꯏꯗꯩ ꯐꯪꯕ ꯄꯥꯎꯅꯣ
ꯑꯦ ꯏꯃꯥꯟꯅꯕꯤ ꯑꯃ ꯂꯩꯌꯦꯕ ꯑꯗꯨꯗ
ꯎꯝ
ꯃꯥ ꯍꯥꯏꯔꯛꯄ ꯅꯍꯥꯟ ꯊꯦꯡꯅꯕꯗ
ꯑꯣ ꯈꯟꯕ ꯈꯟꯕ ꯈꯣꯠꯄꯩꯗꯤ ꯀꯃꯥꯏ ꯀꯃꯥꯏ ꯇꯧꯋꯦ ꯍꯥꯏꯒꯦ
ꯈꯟꯕ ꯈꯣꯠꯄꯩꯖꯦ ꯉꯥꯡꯅꯔꯒ ꯄꯩꯁꯥ ꯇꯧꯔꯒ ꯆꯪꯅ ꯃꯥꯜꯂꯦ ꯃꯣꯏꯗꯣ ꯃꯥꯖꯨ ꯈꯟꯗꯦꯅ ꯍꯥꯏꯌꯦꯕ ꯑꯍꯥꯟꯕ ꯆꯪꯕꯗꯣ ꯑꯗ ꯉꯥꯡꯅꯔ ꯆꯪꯉꯤ ꯍꯥꯏꯌꯦ ꯈꯪꯗꯦꯅꯦ ꯑꯗꯨꯗꯩꯗꯤ ꯀꯩꯁꯨ ꯌꯥꯝ ꯆꯪꯉꯝꯃꯣꯏꯗꯦ ꯑꯗꯨꯒꯤꯕꯨꯗꯤ
ꯎꯝ ꯉꯥꯡꯅꯔꯒꯗꯤ ꯂꯣꯏ ꯌꯥꯔꯦꯀꯣ ꯂꯩꯕꯥꯛꯁꯦ
ꯌꯥꯔꯦ ꯉꯥꯡꯅꯔ ꯌꯥꯗꯕ ꯊꯕꯛ ꯑꯃꯇ ꯂꯩꯁꯤꯟꯂꯛ
ꯉꯥꯡꯅꯕꯁꯤꯁꯨ ꯆꯤꯟꯅ ꯉꯥꯡꯅꯗꯧ ꯅꯠꯇꯦ ꯄꯩꯁꯥ ꯄꯩꯁꯥꯅ ꯉꯥꯡꯅꯍꯟꯗꯣꯏꯅꯦꯕ ꯅꯠꯇ꯭ꯔꯥ
ꯃꯥꯅꯦ
ꯅꯨꯡꯉꯥꯏꯔꯦ ꯅꯨꯡꯉꯥꯏꯔꯦ
ꯄꯩꯁꯥꯗꯨ ꯃꯣꯏꯗꯤ ꯄꯩꯁꯥ ꯀꯩꯅꯣꯁꯨ ꯇꯧꯋꯦ ꯍꯥꯏ ꯏꯁꯤꯡꯖꯨꯅꯦ ꯑꯗꯨꯝ ꯂꯦꯞꯇꯕꯤ ꯊꯥ ꯃꯥꯂꯦ ꯐꯖꯅ ꯑꯗꯨꯝ
ꯑꯣ
ꯃꯣꯏꯅ ꯑꯣꯏꯅ ꯆꯥꯎꯕꯤ ꯇꯧꯋꯦꯌꯦ ꯑꯗꯗꯤ ꯃꯤꯗꯨ ꯌꯥꯝꯕꯅꯤ ꯇꯧꯔꯝꯒꯗꯧ ꯃꯥꯜꯂꯦ
ꯇꯧꯔꯝꯒꯅꯤ ꯇꯧꯔꯝꯒꯅꯤ
ꯎꯝ ꯅꯨꯡꯉꯥꯏ ꯃꯐꯝ ꯑꯝꯗ ꯂꯩꯗꯧꯔꯦ ꯅꯠꯇ꯭ꯔ
ꯍꯝꯍꯝ ꯈꯪꯗꯦ ꯑꯩꯗꯤ ꯑꯩꯗꯤ ꯈꯟꯗꯗꯤ ꯉꯥꯡꯅꯕ ꯉꯝꯗꯧ ꯃꯥꯟꯗꯦꯗ ꯑꯈꯣꯏꯗꯤ ꯌꯨꯝꯗꯩ ꯑꯗꯨꯝ ꯆꯠꯀꯅꯤ
ꯅꯣꯏ ꯌꯨꯝꯗꯩꯒꯤꯒ ꯀꯤ ꯀꯤ ꯀꯤꯂꯣꯃꯤꯇꯔ ꯀꯌꯥ ꯂꯥꯞꯀꯦ
ꯑꯈꯣꯏꯖꯦ ꯈꯪꯗꯦ ꯃꯣꯏ ꯗꯤꯁꯇꯦꯟꯁ ꯑꯣꯟꯕꯖꯦ ꯀꯃꯥꯏ ꯑꯣꯟꯅꯣ ꯃꯦꯟ ꯔꯣꯗ ꯍꯥꯏꯗꯤ ꯂꯝꯕꯤ ꯆꯦꯟꯕꯒ ꯂꯝꯕꯤ ꯆꯦꯟꯕꯗ ꯑꯆꯦꯟꯕ ꯑꯣꯏꯅ ꯍꯥꯏꯗꯤ ꯀꯃꯥꯏ ꯍꯥꯏ ꯇꯥꯔꯦ ꯒꯥꯔꯤ ꯆꯦꯟꯕ ꯂꯝꯕꯤꯗꯣ
ꯃꯤ ꯂꯥꯏꯟꯒꯥꯔꯤ ꯆꯦꯟꯕ ꯂꯝꯕꯤꯗꯣ ꯑꯗꯨꯗꯗꯤ ꯑꯅꯛꯄ ꯂꯩꯇꯦꯕ
ꯎꯝ
ꯑꯗꯣ ꯅꯠꯇꯕꯗꯗꯤ ꯅꯛꯑꯦ ꯍꯥꯏꯌꯦꯕꯀꯣ ꯐꯥꯎꯖꯤꯜꯂ ꯆꯠꯄ ꯌꯥꯏꯑꯕ
ꯐꯥꯎꯖꯂ ꯆꯠꯄꯗꯨꯗꯤ ꯑꯦ ꯃꯤ ꯆꯠꯅꯤꯡꯗꯕꯗꯨꯕꯨ
ꯑꯗꯨꯅ ꯀꯃꯥꯏꯅ ꯄꯥꯔꯛꯀꯗꯣꯏꯅꯣ ꯈꯪꯗꯦ ꯑꯗꯣ ꯑꯃꯨꯛ ꯍꯣꯁꯇꯦꯜ ꯈꯜꯍꯧꯗ꯭ꯔꯁꯨ ꯑꯩꯈꯣꯏ ꯕꯥꯕꯅ ꯍꯥꯏꯕ ꯀꯥꯟꯗ ꯀꯩꯅꯣꯕꯨꯗꯤ ꯂꯩ ꯍꯥꯏꯌꯦꯕ ꯕꯁꯄꯨꯗꯤ ꯆꯦꯜꯂꯦ ꯍꯥꯏꯌꯦꯕꯀꯣ ꯑꯩꯈꯣꯏ ꯑꯦꯝ ꯌꯨ ꯌꯧꯕꯁꯤꯗ ꯑꯗꯨꯗ ꯆꯠ ꯄꯔꯥ ꯑꯃ ꯌꯦꯡꯉꯅꯤ
ꯍꯣꯏ ꯌꯦꯡ ꯅꯨꯡꯉꯥꯏꯗꯣꯕ ꯑꯃ ꯍꯦꯛ ꯌꯦꯡꯎ ꯀꯥꯟꯅꯗꯣꯕ
ꯏꯁꯇꯦꯖꯗ ꯂꯩꯕꯅꯗꯤ ꯈ꯭ꯋꯥꯏ ꯅꯨꯡꯉꯥꯏꯗꯣꯏꯅꯤ
ꯃꯥꯅꯦ ꯄꯩꯁꯥ